ꯇꯥꯏꯌꯦ ꯇꯥꯏꯌꯦ ꯇꯥꯔꯦ ꯇꯥꯔꯦ ꯇꯥꯔꯦ ꯇꯥꯗ꯭ꯔꯣ
ꯁꯨꯝ ꯂꯩꯔꯝꯕꯅꯤꯗ ꯎꯝ ꯅꯪꯅꯦ ꯋꯥꯇꯣ ꯈꯔ ꯅꯨꯡꯉꯥꯏꯇꯕ ꯃꯥꯜꯂꯦ ꯍ ꯁꯠ꯭ꯔꯦ ꯁꯀ ꯇꯧꯔꯝꯕꯅꯦ ꯅꯣꯡ ꯇꯥꯗꯅ ꯆꯠꯇ꯭ꯔꯦ ꯑꯩꯗꯣ ꯉꯔꯥꯡꯗꯣ ꯋꯥꯃꯟꯈ꯭ꯔꯕ ꯑꯩ ꯎꯝ ꯅꯪꯒꯤꯗ ꯅꯨꯡꯉꯥꯏꯇꯦ ꯇꯥꯔꯕꯣ
ꯇꯥꯔꯦ ꯇꯥꯔꯦ ꯇꯥꯏꯦ ꯑꯩ ꯌꯥꯝ ꯇꯥꯏꯦ
ꯎꯝ ꯑꯩꯗꯣ ꯉꯔꯥꯡꯗꯣ ꯋꯥꯃꯟꯈ꯭ꯔꯕꯀꯣ ꯅꯍꯥꯟ ꯑꯩ ꯐꯣꯝ ꯊꯥꯖꯤꯟꯕ ꯆꯠꯄ ꯑꯗꯨ ꯅꯪꯗꯕꯒꯤ ꯉꯔꯥꯡꯗꯣ ꯑꯩ ꯉꯔꯥꯡ ꯆꯠꯀꯗꯕ ꯅꯨꯃꯤꯠ ꯇꯥꯕ ꯑꯔꯥꯡ ꯑꯗꯒꯤ ꯊꯕꯛ ꯆꯠꯄꯁꯨ ꯅꯨꯃꯤꯠ ꯇꯥꯕ ꯐꯪꯖꯤꯟꯅꯔꯕ ꯑꯗꯩ ꯏꯃꯥꯟꯅꯕꯤ ꯑꯃ ꯃꯩ ꯀꯦꯅꯦꯟꯗꯒꯤ ꯇꯧꯔꯒ ꯆꯠꯀꯗꯕ ꯃꯥꯗꯣ ꯉ ꯑꯌꯛ ꯉꯟꯇꯥ ꯆꯠꯇꯣꯏꯅꯤ ꯄꯨꯡ ꯃꯉꯥꯗ ꯊꯦꯡꯅꯁꯦ ꯈꯣꯠꯁꯦ ꯄꯨꯡ ꯃꯉꯥꯗ ꯉꯥꯏꯕ ꯈꯣꯠꯄ ꯌꯥꯔꯔꯣꯏ ꯃꯣꯏꯒꯤ ꯑꯅꯥꯕ ꯂꯩꯕꯒꯤ ꯄꯨꯕꯒꯤ ꯆꯠꯄꯒꯤꯅꯤꯅ ꯍꯥꯏꯕ ꯑꯗꯨꯗꯨꯗꯒꯤ ꯉꯥꯏꯔꯤꯕ ꯉꯥꯏꯔꯒ ꯑꯗꯨꯝ ꯃꯥꯗ ꯐꯣꯟ ꯇꯧꯔꯒ ꯑꯩꯗꯤ ꯊꯕꯛ ꯂꯩ ꯈꯟꯕꯒꯤ ꯄꯨꯡ ꯃꯔꯤ ꯃꯉꯥꯁꯨꯋꯥ ꯑꯗꯨꯝ ꯃꯤ ꯀꯥꯊꯣꯛꯑ ꯂꯩꯔꯕꯀꯣ ꯑꯗꯨ ꯇꯧꯔꯛꯀꯗ꯭ꯔꯥ ꯇꯧꯔꯛꯀꯗ꯭ꯔꯥ ꯈꯟꯕꯒꯤ ꯁꯨꯡꯇꯧ ꯇꯧꯔꯛꯇ꯭ꯔꯕ ꯑꯗꯨ ꯅꯨꯃꯤꯠꯇꯨꯅ ꯇꯨꯝꯕꯗꯨꯅ ꯑꯍꯤꯡꯗꯨꯅ ꯇꯨꯝꯕꯗꯨꯅ ꯕꯥꯔ ꯃꯈꯥꯏ ꯇꯨꯝꯕ ꯑꯗꯨꯗꯒꯤ ꯑꯃꯛ ꯃꯩ ꯃꯈꯥꯏ ꯑꯍꯨꯝ ꯃꯈꯥꯏꯗ ꯑꯗꯨꯝ ꯀꯥꯞꯊꯣꯛꯑ ꯑꯗꯨꯝ ꯍꯧꯔ ꯂꯩꯔꯕꯅꯤꯅ ꯑꯗꯨ ꯃꯥꯅ ꯃꯥꯗꯣ ꯄꯨꯡ ꯃꯉꯥ ꯃꯈꯥꯏ ꯇꯥꯔꯝꯗꯥꯏꯗ ꯄꯂꯦꯟ ꯌꯧꯔꯛꯑꯦ ꯀꯥꯎꯊꯣꯛꯑꯦ ꯈꯣꯠꯂꯨꯔꯦ ꯅꯪ ꯂꯥꯛꯑꯕ ꯈꯣꯠꯂꯕ ꯍꯪꯉꯛꯄ ꯑꯗꯨꯗ ꯑꯩꯅ ꯑꯩ ꯂꯥꯛꯑꯦ ꯈꯣꯠꯂꯦ ꯇꯧꯔ ꯊꯦꯡꯅꯕ ꯑꯗꯨꯩ ꯑꯗꯨꯏ ꯍꯜꯂꯛꯄꯒ ꯑꯃꯨꯛ ꯆꯤꯡ ꯀꯥꯎꯁꯤꯅ ꯑꯃꯨꯛ ꯆꯤꯡ ꯀꯥꯔꯦꯕ ꯇꯥꯕ꯭ꯔꯣ ꯌꯥꯝ ꯂꯥꯡꯕ꯭ꯔꯥ ꯑꯉꯥꯡ ꯌꯥꯝ ꯂꯥꯡꯕꯒꯤꯀꯣ
ꯂꯥꯎꯗ ꯀꯩꯁꯨ ꯂꯥꯎꯗ
ꯎꯝ ꯂꯥꯡꯅ ꯇꯥꯗꯕ꯭ꯔꯕ
ꯇꯌꯦꯕ ꯇꯌꯦꯕ
ꯑꯣ ꯇꯞꯅ ꯇꯥꯕꯒꯤꯅꯦꯅ ꯍꯪꯉꯤꯁꯦ ꯑꯗꯨꯃꯥꯏꯅ ꯇꯧꯔꯤ ꯍꯜꯂꯛꯑꯒ ꯆꯤꯡ ꯆꯠꯂꯨꯔꯦ ꯆꯤꯡ ꯆꯠꯂꯒ ꯑꯃꯨꯛ ꯆꯤꯡꯗ ꯑꯩꯈꯣꯏ ꯑꯃꯛ ꯀꯥꯕ ꯅꯨꯡꯇꯤ ꯀꯥꯕꯅꯤꯅ ꯂꯦꯞꯄꯗ ꯅꯨꯡꯉꯥꯏꯇꯦꯅ ꯀꯥꯔꯨꯕ ꯀꯥꯔꯒ ꯍꯜꯂꯒ ꯑꯃꯨꯛ ꯏꯁꯤꯡ ꯌꯥꯕ ꯏꯁꯤꯡ ꯌꯥꯕ ꯂꯣꯏꯔꯒ ꯑꯃꯨꯛ ꯊꯕꯛꯇꯣ ꯍꯣꯕꯦ ꯍꯣꯕꯦ ꯇꯧꯔꯒ ꯑꯃꯨꯛ ꯊꯕꯛ ꯆꯠꯄ ꯊꯕꯛ ꯆꯠꯄꯛ ꯍꯜꯂꯛꯄꯗꯣ ꯊꯦꯡꯉꯦꯅ ꯍꯜꯂꯛꯑꯒ ꯑꯃꯨꯛ ꯍꯣꯞ ꯕꯦꯠ ꯇꯧꯔꯒ ꯆꯥꯛ ꯏꯁꯤꯡ ꯊꯣꯡꯉꯒ ꯆꯤꯡꯗ ꯆꯥꯨꯅꯕ ꯅꯪꯅꯕ ꯇꯧꯕ ꯑꯗꯒꯤ ꯑꯗꯨꯝ ꯋꯥꯈ꯭ꯔꯕ ꯑꯗꯨ ꯍꯦꯛ ꯂꯣꯏꯕ ꯆꯥ ꯑ ꯊꯣꯛꯄ ꯍꯜꯂꯛꯄꯗꯒꯤ ꯑꯃꯨꯛ ꯑꯩꯈꯣꯏ ꯏꯅꯥꯎꯄꯥ ꯂꯨꯍꯣꯡꯕꯒꯤ ꯃꯥꯒꯤ ꯂꯨꯍꯣꯡꯕꯒꯤ ꯄꯣꯠ ꯆꯩ ꯍꯥꯏꯗꯤ ꯅꯨꯄꯤꯒꯤ ꯍꯥꯏꯖꯤꯡ ꯄꯣꯠ ꯀꯩ ꯍꯥꯞꯅꯕ ꯕꯣꯛꯁ ꯀꯩꯀꯩ ꯌꯥꯝ ꯁꯥꯠꯜꯂꯔꯦꯕ ꯑꯗꯩ ꯇꯨꯝꯕꯗ ꯑꯗꯨꯝ ꯋꯥꯔ ꯑꯗꯨꯝ ꯐꯨꯠꯕ ꯁꯅ ꯇꯨꯝ ꯂꯩꯔꯝꯃꯦ ꯑꯗꯨꯗꯨꯒ ꯃꯦꯁꯦꯖ ꯂꯥꯛꯄ ꯐꯣꯟ ꯇꯧꯅ ꯇꯧꯕꯗꯣ ꯑꯝꯗ ꯇꯥꯍꯧꯗ꯭ꯔꯕ
ꯑꯣ ꯑꯩꯗꯣ ꯉꯔꯥꯡ ꯅꯪ ꯌꯥꯝ ꯊꯦꯡꯕ ꯑꯣꯏꯗꯕꯗꯨꯗ ꯄꯨꯡ ꯃꯥꯄꯟ ꯃꯥꯄꯟ ꯃꯈꯥꯏ ꯈꯤꯇꯪ ꯍꯦꯜꯂꯛꯄ ꯑꯗꯨꯋꯥꯏꯗꯣ ꯑꯗꯨꯗ ꯑꯩꯁꯨ ꯋꯥꯛꯀꯤꯡ ꯆꯠꯍꯧꯗꯦ ꯍꯜꯂꯛꯑꯕ ꯍꯜꯂꯛꯄ ꯀꯥꯟꯗ ꯑꯦ ꯃ ꯐꯣꯟ ꯇꯧꯕ ꯌꯥꯅꯤꯅ ꯐꯣꯟ ꯇꯧꯔꯛꯄꯅꯤꯅ ꯑꯗꯣ ꯅꯪꯁꯨ ꯇꯨꯡꯒꯤ ꯂꯩꯔꯕ ꯭ꯔꯥ ꯈꯪꯗꯦ ꯇꯨꯝꯅꯕ꯭ꯔꯥ ꯈꯪꯗꯦ ꯑꯗꯨꯝ ꯄꯥꯏꯈꯠꯂꯛꯇꯕꯗꯨꯗ ꯑꯩꯁꯨ ꯃꯈꯥ ꯇꯥꯅ ꯇꯧꯍꯧꯛꯇ꯭ꯔꯦ ꯇꯣꯝꯗꯧꯁꯨ ꯃꯥꯜꯂꯕ ꯅꯪꯗꯣ ꯋꯥꯕ ꯃꯥꯟꯕ ꯑꯩꯁꯨ ꯉꯔꯥꯡꯗꯤ ꯑꯁ ꯋꯥꯃꯟꯗꯅ ꯀꯩꯅꯣ ꯇꯧꯋꯦ ꯎ ꯇꯨꯝꯒꯦ ꯇꯧꯕꯒ ꯇꯨꯝꯕꯁꯨ ꯌꯥꯗꯕꯤ ꯑꯗꯨꯝ ꯑ ꯄꯨꯡ ꯕꯥꯔꯣꯐꯧ ꯂꯩꯔꯦ ꯍꯥꯏ ꯋꯥꯔꯜ ꯀꯞꯀꯤ ꯁꯦꯔꯦꯃꯣꯅꯤꯁꯤ ꯌꯦꯡꯅꯤꯡꯕ ꯍꯥꯏꯗꯤ ꯋꯥ ꯀꯞ ꯂꯥꯛꯄꯒꯤ ꯑꯣꯄꯅꯤꯡ ꯁꯦꯔꯦꯃꯣꯅꯤꯁꯤ ꯌꯦꯡꯅꯤꯡꯕꯒꯤ ꯅꯨꯡ ꯉꯥꯏꯔ ꯂꯩꯔꯝꯕ ꯑꯗꯩꯗꯤ ꯑꯁꯁꯤꯗꯤ ꯍꯌꯦꯡ ꯊꯕꯛ ꯆꯠꯄꯗ ꯐꯔꯛ ꯇꯥꯔꯅꯤꯗ ꯍꯥꯏꯔ ꯄꯨꯡ ꯑꯗꯨꯐꯥꯎ ꯑꯃꯗ ꯄꯨꯡ ꯕꯥꯔꯂꯣ ꯇꯥꯔꯦꯕ ꯏꯪꯊꯣ ꯉꯥꯗ ꯇꯨꯝꯕꯗꯒꯤ ꯑꯗꯩ ꯉꯁꯤ ꯑꯃꯨꯛ ꯍꯧꯒꯠꯄꯗꯨꯣ ꯄꯨꯡ ꯊꯕꯛ ꯂꯩꯕꯒꯤ ꯑꯃ ꯇꯨꯝꯕ ꯌꯥꯗꯕꯤꯗꯣ ꯑꯗꯨꯝ ꯇꯧꯔ ꯂꯩꯔꯦ ꯄꯨꯡ ꯑꯍꯨꯝ ꯑꯍꯨꯝ ꯇꯥꯔꯝꯗꯥꯏ ꯑꯗꯨꯋꯥꯏꯗ ꯍꯧꯒꯠꯂꯛꯄ ꯑꯣꯏ ꯃꯥꯜꯂꯦ ꯄꯨꯡꯗꯨꯣ ꯌꯥꯝ ꯇꯨꯝꯈꯤꯗ꯭ꯔꯦꯕ ꯑꯩꯗꯣ ꯄꯨꯡ ꯕꯥꯔꯣꯗꯒꯤ ꯕꯥꯔꯣ ꯑꯃ ꯑꯅꯤ ꯑꯍꯨꯝ ꯄꯨꯡ ꯑꯍꯨꯝꯃꯨꯛꯇ ꯇꯨꯝꯃꯦꯕꯀꯣ ꯑꯗꯨꯗꯩ ꯍꯧꯒꯠꯂꯛꯒ ꯃꯥꯏꯀꯩꯀꯩ ꯇꯥꯊꯣꯛꯑꯒ ꯑ ꯀꯩꯅꯣꯒꯤ ꯌꯣꯒ ꯇꯥꯛꯄꯁ ꯆꯠꯅꯕꯅ ꯇꯧꯔꯦ ꯇꯧꯔꯒ ꯅꯣꯡꯗꯨ ꯁꯨꯨꯝꯕ ꯇꯥꯁꯤꯜꯂꯛꯄꯒꯤ ꯆꯤꯂꯤ ꯆꯤꯂꯤ ꯇꯥꯔꯛꯄꯒꯤ ꯉꯁꯤꯗꯤ ꯄꯨꯔꯥ ꯐꯤꯕꯝꯗ ꯆꯠꯂꯦ ꯑꯗꯩꯗꯤ ꯔꯦꯟꯀꯣꯠꯀ ꯑꯝꯇ ꯎꯞꯇꯕꯤꯗ ꯆꯠꯂꯦ ꯅꯣꯡꯕꯨꯗꯤ ꯌꯥꯝ ꯀꯟꯅ ꯆꯨꯗꯕ ꯆꯨꯕ ꯑꯣꯏꯗꯕꯗꯨꯗ ꯔꯦꯡꯀꯣꯛ ꯎꯞꯄꯗꯤ ꯌꯥꯝꯅ ꯁꯥꯏꯕ ꯏꯁꯥꯗꯣ ꯑꯗ ꯊꯧꯕꯥꯜ ꯌꯧꯔꯀꯥꯟꯗꯕꯨꯗꯤ ꯈꯔ ꯅꯣꯡ ꯍꯥꯡꯉꯝꯃꯦ ꯑꯗꯣ ꯑꯥꯗ ꯀꯩ ꯀꯩꯅꯣ ꯎꯅꯔꯦ ꯑꯩꯅ ꯇꯥꯛꯏ ꯃꯤꯗꯨꯅ ꯑꯃꯨꯛ ꯗꯣꯛꯇꯔ ꯑꯣꯏꯔꯝꯃꯦ ꯃꯥꯁꯨ ꯃꯦꯗꯤꯁꯤꯟꯒꯤ ꯍꯥꯏꯔ ꯀꯔꯝ ꯍꯥꯏꯌꯦ ꯑꯗꯣ ꯑꯩꯈꯣꯏ ꯁꯤꯗ ꯏꯟꯇꯔꯅꯦꯁꯅꯦꯜ ꯐꯥꯔꯃꯥꯁꯤꯗ ꯄꯨꯔꯤ ꯄꯨꯔꯅꯤꯅ ꯍꯥꯏꯕ ꯀꯩꯅꯣ ꯄ꯭ꯔꯥꯏꯚꯦꯠ ꯑꯣꯏꯅ ꯂꯥꯛꯀꯅꯤ ꯍꯥꯏꯕ ꯃꯥꯜꯂꯦ ꯃꯥꯏꯗꯣ ꯑꯗꯒꯤ ꯃꯣꯏ ꯒꯣꯚꯔꯃꯦꯟꯒꯤꯗꯤ ꯑꯣꯏꯕ ꯃꯥꯜꯂꯦ ꯃꯥꯗꯣ ꯑꯗꯨ ꯅꯣꯡꯃꯗ ꯍꯞꯇꯥ ꯑꯃꯗ ꯗ꯭ꯌꯨꯇꯤ ꯑꯃꯔ ꯑꯅꯤꯔ ꯑꯗꯨꯗꯤ ꯍꯦꯟꯅ ꯐꯪꯗꯦꯅ ꯍꯥꯏ ꯑꯗꯨꯅ ꯃꯥꯗꯨ ꯀꯣꯝꯕꯒꯤꯁꯤꯗ ꯑꯣꯏꯅ ꯄ꯭ꯔꯥꯏꯚꯦꯠ ꯑꯣꯏꯅ ꯂꯥꯛꯀꯅꯤ ꯈꯣꯠꯀꯅꯤꯅ ꯍꯥꯏꯔꯦ ꯃꯁꯥꯗꯣ ꯈꯔ ꯋꯤꯛ ꯑꯣꯏꯕ ꯍꯥꯏꯒꯗ꯭ꯔꯥ ꯏꯁꯇ꯭ꯔꯣꯛ ꯑꯃꯨꯛꯇꯪ ꯇꯧꯔꯨꯕꯒꯤ ꯃꯁꯥꯗꯣ ꯄꯪꯊꯕꯤꯗꯣ ꯅꯥꯀꯟ ꯅꯥ ꯑꯃ ꯑꯣꯏ ꯊꯪꯕ ꯁꯥꯏꯗꯠꯇꯣ ꯑꯗꯨꯃꯥꯏꯅ ꯑꯣꯏꯌꯦꯅ ꯍꯥꯏ ꯀꯩꯀꯩ ꯇꯧꯕ ꯌꯥꯒꯦ ꯈꯣꯠꯀꯦꯅ ꯍꯥꯏꯅ ꯍꯥꯏꯅꯔꯦ ꯑꯗꯨꯒ ꯍꯜꯂꯛꯑꯦ ꯑꯗꯨ ꯈꯤꯇꯪ ꯇꯥꯛꯑꯝꯃꯦ ꯁꯣꯔꯁ ꯁꯥꯖꯤꯅ ꯈꯤꯇꯪ ꯇꯥꯛꯑꯝꯃꯦ ꯑꯗꯨꯒ ꯑꯗꯨꯝ ꯍꯜꯂꯛꯑꯦ ꯍꯜꯂꯛꯄꯁꯤꯗ ꯑꯁ ꯏꯁꯥꯁꯦ ꯉꯁꯥꯏ ꯇꯨꯝꯍꯧꯗꯕꯒꯤ ꯑꯗꯨꯝ ꯎꯏꯔ ꯇꯧꯔꯦꯅꯦ ꯀꯩꯅꯣ ꯋꯥꯏꯊꯧ ꯌꯧꯔꯛꯄ ꯁ꯭ꯋꯥꯏꯗ ꯑꯩ ꯏꯁꯥꯁꯦ ꯑꯣꯣꯟꯟꯊꯕ ꯍꯧꯔꯛꯦ ꯑꯗꯩꯗꯤ ꯑꯗꯨꯝ ꯑꯩ ꯁꯨꯃꯥꯏꯅ ꯇꯧꯕꯁꯦ ꯍꯦꯛꯇ ꯑꯦꯛꯁꯤꯗꯦꯟ ꯊꯣꯛꯀꯅꯤ ꯍꯦꯛꯇ ꯄꯥꯈꯠꯂꯦꯕ ꯏꯁꯥꯗ ꯑꯗꯨꯒ ꯉꯁꯥꯏ ꯀ꯭ꯂꯥꯁ ꯑꯃꯗꯨꯁꯨ ꯑꯃꯨꯛ ꯆꯠꯂꯨꯔꯦ ꯀ꯭ꯂꯥꯁ ꯑꯃꯗ ꯑꯃꯨꯛ ꯇꯧꯕ ꯐꯖꯅ ꯇꯧꯔꯝꯃꯦ ꯉꯁꯤꯕꯨꯗꯤ ꯈꯔ ꯍꯦꯚ ꯇꯧꯔꯝꯃꯦ ꯉꯉꯥꯡ ꯅꯍꯥꯟ ꯂꯦꯞꯄꯨꯕꯒꯤ ꯋꯥ ꯑꯗꯨꯒ ꯑꯃꯨꯛ ꯍꯜꯂꯛꯑꯦ ꯍꯜꯂꯛꯄꯁꯤꯗꯅꯦꯕ ꯑꯃꯨꯛ ꯑꯦꯛꯁꯤꯗꯦꯟ ꯇꯧꯒꯦ ꯇꯧꯔꯤꯁꯦ ꯑꯩꯗ ꯑꯃꯨꯛ ꯍꯥꯏꯗꯤ ꯁꯨꯝ ꯏꯁꯥ ꯎꯏꯔꯨꯝ ꯁꯥꯎꯔꯨꯝ ꯎꯏꯔꯨꯝ ꯁꯥꯎꯔꯨꯝ ꯇꯧꯕꯒꯤꯀꯣ ꯏꯁꯥꯗ ꯐꯖꯅ ꯇꯨꯝꯍꯧꯗꯕꯒꯤ ꯑꯗꯨꯒ ꯃꯇꯦꯛ ꯃꯇꯦꯛ ꯈꯥꯝꯃꯦꯕ ꯀꯩꯅꯣꯒꯤ ꯌꯨꯅꯤꯕꯔꯁꯤꯇꯤ ꯃꯄꯥꯗ ꯑꯃꯨꯛ ꯈꯥꯝꯃꯦ ꯑꯗꯒꯤ ꯁꯨꯝ ꯆꯠꯂꯒ ꯑꯃꯨꯛ ꯊꯧꯕꯥꯜ ꯈꯔ ꯊꯧꯕꯥꯜ ꯈꯔ ꯊꯧꯕꯥꯜ ꯀꯋꯥꯏꯗꯅꯣ ꯕꯖꯥꯔ ꯈꯔ ꯍꯦꯜꯂꯒ ꯃꯥꯜꯂꯦ ꯑꯗꯨꯗ ꯑꯃꯨꯛ ꯈꯥꯝꯃꯦ ꯃꯇꯦꯛ ꯃꯇꯦꯛ ꯈꯥꯝꯃꯦꯕ ꯑꯗꯩ ꯑꯃꯨꯛ ꯈꯥꯡꯉꯕꯣꯛꯇ ꯑꯃꯨꯛ ꯈꯥꯝꯃꯦ ꯑꯗ ꯁꯨꯃꯥꯏꯅ ꯇꯧꯔꯒ ꯃꯇꯦꯛ ꯃꯇꯦꯛ ꯈꯥꯝꯃ ꯂꯥꯛꯑꯦ ꯏꯁꯥ ꯏꯁꯥꯗ ꯀꯩ ꯍꯥꯏꯅꯤ ꯇꯨꯝꯅꯤꯡꯒꯨꯝ ꯀꯩꯒꯨꯝ ꯇꯧꯔꯅꯤꯅ ꯁꯨꯃꯥꯏꯅ ꯇꯧꯕꯁꯤꯅꯦꯕ ꯑꯩꯉꯣꯟꯗ ꯌꯥꯝꯅ ꯁꯥꯊꯤꯁꯦ ꯍꯌꯦꯡ ꯒꯥꯔꯤꯗꯣ ꯍꯥꯏꯗꯤ ꯑꯟꯀꯟꯁꯤꯌꯁꯇ ꯍꯥꯏꯗꯤ ꯒ꯭ꯌꯥꯟ ꯃꯥꯡꯉꯒ ꯊꯧꯕꯅꯤꯅꯀꯣ ꯁꯠ ꯂꯥꯎꯉꯩ ꯊꯦꯡꯖꯤꯜꯂꯨꯕꯅꯤ ꯈꯪꯗꯦ ꯑꯗꯒꯤ ꯀꯏꯁꯤꯜꯂꯨꯕꯅꯤ ꯈꯪꯗꯦ ꯑꯗꯨꯃꯥꯏꯅ ꯇꯧꯗꯧ ꯃꯥꯟꯕꯒꯤꯀꯣ ꯑꯗꯨꯅ ꯑꯗꯨꯃꯥꯏꯅ ꯇꯧꯔ ꯂꯥꯛꯑꯦ ꯋꯥꯗꯤ ꯋꯥꯏꯦ ꯉꯁꯥꯏ ꯇꯨꯡꯒꯦ ꯇꯧꯔꯝꯕꯅ ꯅꯪ ꯐꯣꯟ ꯇꯧꯔꯛꯄ ꯑꯗꯨꯒ ꯑꯩꯈꯣꯏꯁꯦꯁꯨ ꯑꯃꯨꯛ ꯍꯣꯔꯦꯟ ꯀꯩꯀꯩ ꯊꯣꯡꯕꯒꯤ ꯑꯃꯨꯛ ꯍꯥꯏꯔꯛꯄ ꯑꯗꯨꯒꯤ ꯀꯩꯀꯩ ꯁꯦꯝꯃꯝꯕꯅꯦ ꯁꯦꯝꯃꯕꯨꯗꯤ
ꯀꯔꯤ ꯊꯨꯡꯗꯣꯏꯅꯣ ꯍꯣꯔꯦꯟꯗꯤ ꯌꯥꯝ ꯑꯍꯥꯎꯕ ꯆꯥꯗꯧ ꯃꯥꯜꯂꯤꯀꯣ
ꯍꯣꯔꯦꯟꯁꯦ ꯉꯥꯃꯨꯒ ꯁꯣꯏꯕꯨꯝꯒ ꯈꯛꯇꯪ ꯊꯣꯡꯅꯤ ꯍꯥꯏꯗꯔ ꯑꯩꯈꯨꯝ ꯃꯥ ꯑꯗꯨ ꯆꯥꯛ ꯆꯥꯕ ꯌꯥꯗꯦꯕ ꯍꯧꯖꯤꯛꯀꯥꯟ ꯑꯗꯨꯒꯤ ꯉꯥꯃꯨꯒ ꯁꯣꯏꯕꯨꯝꯒ ꯊꯣꯡꯒ ꯆꯥꯅꯤꯡꯉꯦ ꯃꯥꯅ ꯆꯥꯅꯤꯡꯕ ꯑꯗꯨꯃꯥꯏꯅ ꯊꯣꯡꯖꯔꯛꯑꯅꯤ
ꯍꯣꯏ ꯐꯔꯦ ꯐꯔꯦ ꯍꯈꯣꯏ ꯅꯣꯡ ꯇꯥꯕꯁꯦ ꯑꯩꯁꯨ ꯉꯁꯥꯏꯁꯨ ꯋꯀꯤꯡ ꯆꯠꯁꯤꯟ ꯇꯧꯔꯝꯕ ꯑꯗꯩ ꯅꯣꯡ ꯇꯥꯔꯛꯄꯗꯒꯤ ꯑꯗꯨꯝ ꯆꯠꯇ꯭ꯔꯦ ꯋꯥꯛꯀꯤꯡꯗꯣ ꯋꯥꯛꯀꯤꯡ ꯆꯠꯇꯕꯗꯒꯤ ꯆꯥꯛꯁꯨ ꯑꯩꯈꯣꯏꯅꯥꯎꯄꯥꯁꯨ ꯉꯁꯤ ꯃꯥ ꯀꯣꯂꯦꯖ ꯑꯦꯛꯖꯥꯝ ꯊꯥꯕ ꯆꯥ ꯇꯨꯡ ꯉꯥꯟꯇꯥꯔ ꯂꯣꯏꯊꯣꯛꯑꯦ ꯄꯨꯛꯅꯤꯡ ꯅꯤꯄꯥꯅꯤ ꯅꯤꯄꯥꯥꯟ ꯃꯈꯥꯏ ꯇꯥꯔꯗꯤ ꯃꯥꯜꯜꯂꯤꯦꯥꯛ ꯊꯣꯛꯑꯦ ꯑꯗꯨꯒ ꯃꯥꯗꯨ ꯆꯠꯈ꯭ꯔꯦ ꯑꯗꯨꯒ ꯑꯗꯨꯝ ꯂꯩꯕ ꯑꯩꯒꯤ ꯁꯥꯁꯤ ꯈꯪꯗꯦ ꯉꯔꯥꯡꯁꯨ ꯑꯗꯨꯝ ꯇꯨꯝꯃꯤꯕ ꯍꯥꯏꯗꯨꯅꯤ ꯋꯥꯃꯟꯕꯒꯤ ꯑꯗꯨꯝ ꯃꯣꯏꯁꯨ ꯕꯣꯟ ꯀꯩꯀꯩ ꯌꯦꯡꯕꯒꯤ ꯈꯣꯠꯄꯒꯤ ꯂꯥꯎꯕ ꯈꯣꯡꯕ ꯇꯧꯕꯗ ꯀꯩ ꯀꯩ ꯇꯧꯕꯗ ꯊꯥꯕꯗꯣ ꯑꯩꯈꯣꯏ ꯃꯥꯡꯒꯣꯟꯗꯤ ꯌꯦꯡꯕꯒꯤꯀꯣ ꯑꯗꯒꯤ ꯀꯩꯅꯣ ꯇꯧꯕ ꯇꯣꯝꯁꯤꯟꯕꯗꯣ ꯃꯤꯀꯞ ꯑꯃꯝꯇ ꯑꯣꯊꯣꯛꯄꯒꯤꯦ ꯇ ꯄꯄꯥꯗꯕꯤ ꯇꯕꯨ ꯅ ꯅ ꯇꯨꯝꯕꯗꯣ ꯅꯣꯡꯒ ꯃꯪꯉꯦ ꯉꯁꯤꯗꯤ ꯐꯖꯅ ꯇꯨꯝꯃꯦ
ꯎꯝ ꯍꯣꯏ ꯑꯗꯨꯁꯨ ꯑꯣꯏꯕꯅꯦ ꯑꯩꯁꯨꯅꯦ ꯉꯁꯥꯏꯗꯒꯤꯩ ꯄꯣꯊꯥꯒꯦ ꯈꯟꯕꯅꯦ ꯑꯗꯨ ꯄꯣꯊꯥꯁꯦ ꯅꯨꯡꯊꯤꯤꯟ ꯇꯨꯝꯕꯁꯤ ꯀꯣꯛꯀ ꯌꯥꯗꯦꯕ ꯇꯨꯝꯃꯁꯨ ꯀꯨꯏꯅ ꯇꯨꯝꯕ ꯉꯝꯗꯕꯤꯗꯣ ꯑꯗꯒꯤ ꯅꯨꯡꯊꯤꯟ ꯇꯨꯝꯕꯁꯤꯅꯅꯦ ꯏꯁꯥꯁꯨ ꯄꯦꯟꯐꯥꯠꯇꯕꯤ ꯑꯗꯨꯃꯥꯏꯅ ꯇꯧꯕꯤꯗꯣ ꯇꯧꯔ ꯂꯩꯔꯦꯕ ꯇꯧꯔꯤꯁꯦ ꯑꯗꯣ ꯈꯔꯦꯟꯗꯤ ꯈꯔ ꯉꯟꯅ ꯄꯨꯡ ꯃꯥꯄꯜ ꯃꯥꯄꯜ ꯃꯈꯥꯏ ꯁꯥ ꯈꯔ ꯉꯟꯅ ꯆꯥꯊꯣꯛꯑꯒꯀꯣ ꯑꯗꯨꯃꯥꯏꯅ ꯇꯧꯔ ꯇꯨꯝꯕꯒꯤ ꯍꯌꯦꯡ ꯊꯕꯛ ꯈꯔ ꯆꯠꯄ ꯅꯨꯡꯉꯥꯏꯅꯕ ꯑꯁ ꯑꯗꯨꯁꯨ ꯑꯩꯅ ꯑꯩꯅ ꯈꯜꯂꯨꯕꯅ ꯊꯧꯕꯥꯜ ꯕꯖꯥꯔꯗꯒꯤ ꯈꯤꯇꯪ ꯆꯪꯕ ꯌꯥꯝ ꯆꯪꯗꯕꯤꯗ ꯑꯣꯏꯔꯗꯤ ꯐꯕ ꯃꯣꯏ ꯃꯌꯨꯝꯗꯣ ꯑꯗꯣ ꯈꯔ ꯁꯥꯡꯅ ꯆꯪꯉꯝꯃꯦꯕ ꯑꯗꯨꯅ ꯄꯊꯥ ꯁꯥꯗꯣꯏꯁꯤꯅ ꯒꯥꯔꯤꯗꯨ ꯅꯨꯃꯤꯠ ꯈꯨꯗꯤꯡ ꯄꯨꯕꯗꯤ ꯑꯩ ꯉꯝꯃꯣꯏꯕ ꯀꯩꯒꯤꯅꯣꯗꯤ ꯀꯔꯤꯝ ꯆꯠꯊꯧꯕꯁꯦ ꯀꯤꯔꯦꯕ ꯍꯧꯖꯤꯛꯀꯥꯟꯁꯦ ꯏꯁꯥꯗ ꯁꯨꯝ ꯃꯤꯒ ꯀꯩ ꯍꯥꯏꯅꯤ ꯒ꯭ꯌꯥꯟ ꯃꯥꯡꯕꯁꯤ ꯑꯃꯨꯛ ꯇꯧꯕꯅꯤꯅꯀꯣ ꯑꯗꯨꯅ ꯌꯥꯔꯤꯈꯩ ꯑꯩꯅ ꯈꯜꯂꯤꯁꯦ ꯃꯤꯒ ꯇꯣꯡꯕꯕꯨꯗꯤ ꯀꯔꯤꯝ ꯈꯟ ꯑꯗ ꯋꯥꯔꯤ ꯁꯥꯈꯤꯕ ꯀꯩꯗꯧꯕ ꯍꯥꯏꯦ ꯏꯁꯥ ꯏꯊꯟꯇ ꯇꯣꯡꯉꯀꯥꯟꯗꯗꯤ ꯁꯨꯝ ꯏꯁꯄꯤꯠ ꯑꯃꯠꯇꯗ ꯊꯧꯔꯤꯕ ꯏꯁꯄꯤꯠ ꯑꯃꯗ ꯁꯨꯝ ꯊꯧꯔꯀꯥꯟꯗꯨꯀꯥꯟꯗ ꯏꯁꯥꯗ ꯃꯣꯟꯊꯔꯦꯕ ꯑꯗꯨꯒꯤꯅꯤꯗ
ꯎꯝ ꯂꯣ ꯅꯪ ꯂꯥꯔꯠ ꯅꯪ ꯂꯥꯏꯅꯥꯁꯤꯁꯨ ꯍꯣꯏ ꯑꯗꯨꯝ ꯃꯤꯒ ꯆꯠꯃꯤꯟꯅꯕꯁꯤꯁꯨ ꯋꯥꯕꯁꯨ ꯈꯪꯗꯕꯅꯤ ꯑ ꯋꯥꯔꯤ ꯋꯥꯇꯥꯏ ꯇꯧꯔꯒ ꯑꯗꯨꯝ ꯆꯠꯈꯤꯕꯗ ꯃꯐꯝꯗꯨ ꯌꯧꯕ ꯈꯣꯠꯄ ꯇꯧꯕꯁꯨ ꯈꯪꯗꯕꯅꯤ ꯍꯣꯏ ꯅꯪꯒꯤꯗꯣ ꯅꯨꯡꯇꯤꯒꯤ ꯆꯠꯄꯗꯣ ꯒꯥꯔꯤ ꯃꯆꯥꯗꯨꯃꯨꯛ ꯄꯨꯕꯁꯨ ꯐꯥꯒꯤ ꯇꯥꯗꯣꯏꯅꯤꯅꯦ ꯅꯪ ꯑꯃꯨꯛ ꯑꯗꯨ ꯊꯧꯕꯥꯜꯗ ꯂꯣꯏꯔꯝꯃꯒ ꯑꯃꯨꯗ ꯑꯃꯨꯛ ꯍꯥꯏꯒꯠꯇꯣꯏ ꯑꯣꯏꯔꯝꯒꯅꯤꯅꯦ
ꯍꯣꯏ ꯏꯝꯐꯥꯜꯗ ꯑꯃꯨꯛ ꯆꯠꯇꯣꯏꯅꯦꯕꯀꯣ ꯃꯇꯝꯗꯨꯕꯨꯗꯤ ꯒꯦꯞ ꯌꯥꯝ ꯂꯩ ꯍꯥꯏꯗꯤ ꯄꯨꯡ ꯇꯔꯦꯠꯇ ꯂꯣꯏꯔꯅꯤꯗꯅ ꯑꯗꯨꯒ ꯄꯨꯡ ꯃꯥꯄꯟꯗꯩꯅꯦꯕ ꯑꯃꯗꯨꯅ ꯑꯗꯨꯗꯤ ꯄꯨꯡ ꯑꯅꯤꯃꯨꯛꯀꯤ ꯒꯦꯞꯇꯤ ꯂꯩꯇ꯭ꯔꯣ ꯑꯗꯨꯃꯥꯏꯅ ꯂꯩꯕꯗꯨꯗ ꯑꯥ ꯑꯗꯨꯩ ꯑꯃꯨꯛ ꯈꯔꯗꯤ ꯉꯁꯤꯗꯤ ꯈꯔ ꯆꯥꯁꯤꯜꯂꯦ ꯅꯍꯥꯟꯈꯩ ꯆꯥꯗꯕꯤ ꯑꯃ ꯆꯠꯄꯅꯤꯅ ꯆꯥꯛꯈꯥꯎ ꯐꯖꯅ ꯁꯣꯛꯄꯩ ꯑꯩꯅ ꯈꯜꯂꯦ ꯎꯔꯤꯡꯁꯦ ꯐꯖꯅ ꯐꯨꯗꯣꯂꯛꯑꯦꯅ ꯆꯥꯛꯈꯥꯎꯁꯤ ꯆꯥꯛꯈꯥꯎꯒꯤ ꯄ꯭ꯔꯣꯕ꯭ꯂꯦꯝ ꯑꯣꯏꯕꯗꯣ ꯃꯥꯜꯂꯦꯕ ꯏ ꯁꯨꯝ ꯈꯠꯂꯀꯥꯟꯗ ꯑꯗꯨꯅꯤ ꯁꯨꯝ ꯄꯩꯁꯥ ꯉꯥꯛꯇꯁꯨ ꯈꯟ ꯌꯥꯗꯦ ꯑꯗꯩ ꯁꯨꯝ ꯏꯁꯥꯁꯨ ꯑꯃꯨꯛ ꯈꯤꯇꯪ ꯈꯟꯗꯁꯨ ꯌꯥꯗꯦ ꯉꯁꯤ ꯑꯃꯨꯛ ꯄ ꯄꯈꯠꯂꯛꯏꯅꯦ ꯏꯁꯥꯃꯛꯨꯛ ꯅꯥꯔꯛꯀꯅꯦꯕ
ꯍꯣꯏꯁ ꯅꯣꯡ ꯁꯤꯡ ꯆꯨꯕꯗꯨꯗꯀꯣ ꯎꯝ ꯐꯖꯅ ꯌꯦꯡꯉ ꯆꯠꯂꯣ ꯍꯥꯏ ꯅꯣꯡ ꯆꯣꯞ ꯈꯣꯠꯄ ꯑꯗꯒꯤ ꯅꯣꯡꯆꯣꯨꯞ ꯅꯠꯇ꯭ꯔꯃꯨꯛꯁꯨ ꯑꯗꯨꯝ ꯅꯨꯡꯁꯤꯠ ꯀꯩꯀꯩ ꯐꯨꯕ ꯈꯣꯠꯄ ꯇꯧꯕꯅꯤꯅꯅꯦ ꯑꯗꯨꯝ ꯀꯩꯅꯣ ꯇꯧꯕꯅꯤ ꯍꯣꯏ ꯑꯩꯗꯤ ꯑꯗꯨꯝ ꯃꯤ ꯑꯅꯤ ꯇꯣꯡꯉꯒ ꯆꯠꯄꯕꯨꯗꯤ ꯑꯩ ꯏꯁꯥꯒꯤ ꯑꯣꯏꯅꯗꯤꯀꯣ ꯏꯊꯟꯇ ꯊꯧꯒ ꯈꯤꯕ ꯑꯩꯅ ꯄꯥꯝꯖꯕ ꯏꯁꯄꯤꯠꯇꯣ ꯑꯗꯨꯝ ꯆꯥꯝꯃ ꯊꯧꯈꯤꯕꯗꯣ ꯑꯗꯨꯝ ꯅꯨꯡꯉꯥꯏꯕ ꯍꯦꯜꯂꯦ ꯍꯥꯏꯕꯗꯤ ꯃꯤ ꯇꯣꯡꯉꯒꯅ ꯑꯃꯨꯛ ꯏꯁꯥꯁꯦ ꯀꯩ ꯍꯥꯏꯅꯤ ꯀꯩꯅꯣ ꯇꯧꯕꯗꯣ ꯇꯧꯋꯦꯕꯀꯣ ꯀꯩ ꯍꯥꯏꯅꯤ ꯑꯗꯨꯝ ꯄꯥꯈꯠꯄꯣꯏ ꯀꯩꯕꯣꯏ ꯇꯧꯕꯗꯣ ꯑꯗꯨꯃꯥꯏ ꯑꯗꯨꯃꯥꯏꯅ ꯇꯧꯋꯦꯕ ꯑꯩꯅꯥ ꯈꯡꯕꯩ ꯃꯤ ꯄꯨꯔꯒ ꯃꯤ ꯅ ꯀꯀꯗ꯭ꯔꯥ ꯑꯗꯨ ꯇꯧꯔꯛꯀ꯭ꯔꯥꯣꯏꯒꯗ꯭ꯔꯥ ꯈꯣꯠꯀꯗ꯭ꯔꯥ ꯑꯗꯨ ꯍꯦꯟꯅ ꯄꯥꯈꯠꯄꯤꯗꯨ ꯇꯧꯋꯏ ꯏꯊꯟꯅ ꯊꯧꯕꯅꯗꯤ ꯅꯨꯡꯉꯥꯏ ꯑꯩꯒꯤ ꯑꯣꯏꯅꯗꯤ
ꯑꯩꯒꯤꯅꯦ ꯑꯃꯨꯛ ꯃꯤ ꯍꯣꯏ ꯃꯤ ꯃꯤ ꯄꯨꯗ꯭ꯔꯒꯕꯨꯗꯤ ꯏꯁꯄꯤꯠꯌꯥꯡꯅ ꯊꯧꯔꯀꯥꯟꯗ ꯑꯗꯨꯅꯕꯨꯗꯤ ꯅꯨꯡꯉꯥꯏꯕꯅꯦ ꯍꯥꯏꯗꯤ ꯑꯗꯣ ꯑꯩꯅ ꯑꯃꯨꯛ ꯒ꯭ꯌꯥꯟ ꯃꯥꯡꯗ꯭ꯔꯒꯗꯤ ꯀꯩꯁꯨ ꯀꯠꯇꯦ ꯇꯧꯗꯕꯗꯤ ꯁꯨꯃꯥꯏꯅ ꯑꯣꯟꯁꯤꯟꯕꯤ ꯌꯦꯡꯉꯨꯛ ꯇꯧꯕꯁꯦ ꯑꯁꯤꯒꯤ ꯋꯥꯅꯤꯗ ꯃꯤ ꯄꯨꯕꯁ ꯁꯤꯅꯝꯃꯑꯣ ꯁꯨꯝ ꯍꯥꯏꯗꯤ ꯑꯩꯅ ꯋꯥꯔꯦ ꯍꯥꯏꯔ ꯀꯥꯟꯗ ꯁꯤꯟꯅꯕ ꯌꯥꯏꯗꯅ ꯑꯗꯨꯒꯤꯅꯤ ꯂꯝꯁꯥꯡ ꯆꯠꯂ ꯀꯥꯟꯗꯗꯤꯀꯣ ꯌꯥꯝ ꯁꯥꯡꯅ ꯆꯠꯂ ꯀꯥꯟꯗꯗꯤ ꯌꯥꯝ ꯁꯥꯡꯗ꯭ꯔꯕꯨꯗꯤ ꯀꯩꯁꯨ ꯀꯥꯏꯗꯕ
ꯍꯣꯏ ꯅꯪꯒꯤ ꯊꯕꯛꯁꯨ ꯁ꯭ꯋꯥꯏꯗ ꯇꯧꯕ ꯌꯥꯕ ꯁ꯭ꯋꯥꯏꯗ ꯀꯩꯅꯣ ꯂꯩꯕ ꯑꯣꯏꯗꯤ ꯐ ꯑꯗꯨꯕ ꯑꯗꯨꯝ ꯄꯤꯔꯛꯇꯣꯏꯗꯨꯒ ꯅꯪ ꯆꯠꯂꯤꯕ ꯀꯩꯅꯣꯗꯨꯒ ꯑꯗꯨꯝ ꯌꯦꯡꯅꯕꯗ ꯑꯗꯨꯝ ꯃꯍꯥꯗꯨꯃ ꯑꯣꯏꯒꯅꯤꯗ
ꯍꯣꯏ ꯑꯗꯨꯅꯤ ꯂꯥꯞ ꯑꯔꯥꯞꯄ ꯉꯥꯛꯇ ꯇꯥꯔ ꯂꯩꯔꯦ ꯑꯩꯁꯦ ꯗꯥꯎ ꯌꯥꯗꯕ ꯍꯥꯏꯒꯗ꯭ꯔꯥ
ꯍꯣꯏꯅꯅꯔꯛꯀꯅꯨꯒꯨꯝꯕꯗ ꯑꯦꯝ ꯌꯨ ꯒꯨꯝꯕꯗ ꯂꯩꯇꯥꯔꯒꯗꯤ ꯑꯗꯨꯝ ꯅꯛꯀꯅꯤ ꯑꯗꯨ ꯍꯥꯏꯕꯗ ꯑꯗꯨꯝ ꯌꯥꯏꯗꯅ ꯀꯩꯁꯨ ꯃꯐꯝ ꯃꯐꯝꯗ ꯀꯩꯁꯨ ꯂꯥꯞꯄ ꯑꯣꯏꯗꯣꯏꯅꯦꯕ ꯍꯥꯏꯕꯗꯤ ꯑꯗꯨꯝ ꯎꯊꯣꯟꯅ ꯑꯗꯨꯝ ꯐꯠ ꯆꯠ ꯆꯠꯄ ꯑꯗꯒꯤ ꯒꯥꯔꯤ ꯌꯥꯝ ꯀꯨꯏ ꯀꯨꯏꯅ ꯉꯥꯏꯅꯕꯩ ꯗꯔꯀꯥꯔ ꯑꯣꯏ ꯇꯥꯔꯗꯅ ꯑꯩꯈꯣꯏ ꯁꯤꯗ ꯍꯥꯏꯒꯠꯄꯗꯤ ꯒꯥꯔꯤꯁꯦ ꯑꯥ ꯃꯇꯦꯛ ꯃꯇꯦꯛ ꯇꯣꯡꯗꯣꯏꯩ ꯃꯍꯨꯠꯇ ꯑꯃꯗ ꯐꯖꯅ ꯕꯁꯀꯨꯝꯕꯗ ꯑꯃꯗ ꯑꯥ ꯌꯥꯝ ꯅꯨꯡꯉꯥꯏ ꯆꯠꯈꯤꯕꯗꯣ ꯑꯗꯨꯗꯤ ꯅꯨꯡꯉꯥꯏꯕ ꯍꯦꯜꯂꯤꯗꯅꯀꯣ ꯑ ꯃꯇꯦꯛ ꯃꯇꯦꯛ ꯉꯥꯏꯅꯕꯕꯁꯤ ꯃꯇꯝꯁꯨ ꯃꯥꯡꯗꯣꯏꯅꯦꯕ ꯑꯗꯨꯅ ꯑꯦꯝ ꯌꯨꯒꯨꯝꯕꯗ ꯂꯩꯕ ꯑꯣꯏꯇꯥꯔꯗꯤ ꯆꯞ ꯆꯥꯗꯣꯔꯤꯅꯦ ꯑꯗꯨꯗꯩ ꯊꯕꯛ ꯑꯃ ꯆꯠꯂꯁꯨ ꯌꯥꯏ ꯍꯥꯟꯗꯤ ꯍꯥꯞ ꯈꯣꯏꯁꯨ ꯗꯨꯝ ꯒꯥꯔꯤꯗꯣ ꯉꯥꯏꯍꯥꯛ ꯂꯩꯇꯅ ꯐꯪꯉꯕꯅꯤꯅꯠ ꯃꯇꯝꯗ ꯌꯧꯕ ꯌꯥꯕꯗꯣ
ꯎꯝ ꯍꯣꯏ ꯑꯗꯨꯃꯥꯏꯟ ꯇꯧ ꯃꯌꯥꯏ ꯑꯣꯏꯔꯞꯅ ꯂꯩꯕ ꯍꯥꯏꯇꯥꯔ ꯍꯣꯏ ꯐꯔꯦ ꯑꯗꯨꯗꯤ ꯀꯣꯟ ꯑꯃꯨꯛ ꯇꯧꯔꯛꯑꯛ
ꯍꯣ ꯍꯣ ꯑꯝ